ꯍꯜꯂꯣ
ꯍꯜꯂꯣ
ꯍꯜꯂꯣ꯫
ꯇꯥꯕ꯭ꯔꯣ?
ꯑ ꯑ ꯇꯥꯔꯦ ꯇꯥꯔꯦ ꯇꯥꯔꯦ ꯇꯥꯔꯦ꯫
ꯑꯣ ꯌꯥꯗ꯭ꯔꯦ ꯃꯉꯣꯟꯗ ꯍꯧꯖꯤꯛ ꯑꯩꯅ ꯅꯉꯣꯟꯗ ꯊꯥꯈꯤꯕꯗꯣ
ꯀꯩꯗꯧꯔꯤꯅꯣ, ꯎꯝ ꯆꯥꯔꯦ꯫
ꯃꯅꯦ
ꯑꯣ ꯑꯣ
ꯑꯣ ꯀꯩꯖꯥꯡ ꯆꯥꯔꯀꯦ?
ꯑꯣ ꯗꯣ ꯉꯁꯤ ꯍꯋꯥꯏ ꯊꯣꯡꯕ ꯆꯥꯏꯌꯦ ꯅꯣꯏꯒꯤꯗꯤ?
ꯑꯣ ꯍꯣꯏ ꯉꯁꯤ ꯆꯤꯛꯀꯟ ꯊꯣꯡꯉꯦ꯫
ꯆꯤꯀꯟ ꯇꯣꯡꯉꯦ ꯑꯁ ꯑꯗꯨꯗꯤ ꯑꯍꯥꯎꯕꯅꯤꯅꯀꯣ
ꯎꯝ ꯑꯍꯥꯎꯕꯅ ꯍꯥꯏꯇꯥꯔꯦ꯫
ꯑꯣ ꯍꯧꯖꯤꯛ ꯀꯩꯀꯩ ꯇꯧꯔꯝꯃꯤꯅꯣ
ꯀꯩꯁꯨ ꯇꯧꯗꯦ ꯍꯌꯦꯡꯗꯣ ꯂꯩꯌꯦꯕꯀꯣ꯫
ꯎꯝ
ꯑꯗꯨꯒꯤꯁꯨ ꯂꯥꯏꯔꯤꯛ ꯃꯆꯥ, ꯂꯥꯏꯔꯤꯛ ꯑꯔꯥꯃꯅꯤ ꯂꯥꯏꯔꯤꯛ ꯃꯆꯥ
ꯑꯣ ꯀꯩꯀꯩ ꯇꯝꯃꯤꯒꯦ ꯍꯧꯖꯤꯛꯄꯨ ꯀꯩ ꯀꯩ ꯍꯣꯠꯅꯔꯤꯒꯦ?
ꯀꯩꯌꯦꯕꯥ?
ꯀꯩꯀꯩ ꯇꯝꯃꯤꯒꯦ ꯍꯧꯖꯤꯛꯐꯥꯎ ꯅꯠꯇ꯭ꯔ ꯀꯩꯀꯩ ꯍꯣꯠꯅꯔꯤꯒꯦ?
ꯁꯨꯝ ꯑ ꯑꯩꯗꯣ ꯀꯣꯂꯦꯖ ꯇꯞꯃꯤꯌꯦ꯫ ꯑꯩꯗꯤ ꯀꯩꯁꯨ ꯇꯧꯗꯦ, ꯅꯪꯗꯤ?
ꯑꯣ ꯑꯩꯁꯨ ꯁꯨꯀꯣꯂꯦꯖ ꯇꯦꯛ ꯇꯦꯛ ꯇꯦꯛ ꯇꯝꯃꯤꯌꯦ꯫
ꯊꯔꯠ ꯁꯦꯃꯤꯁꯇ꯭ꯔꯅꯦ
ꯑꯝ ꯀꯣꯂꯦꯁ ꯃꯇꯝ ꯈꯔ ꯋꯥꯠꯂꯤꯕ ꯂꯣꯏꯒꯗꯕ
ꯎꯝ ꯈꯔ ꯋꯥꯠꯂꯤꯌꯦ ꯅꯪꯗꯤ ꯁꯦꯃꯤꯁꯇ꯭ꯔ ꯀꯌꯥꯅꯣ
ꯁꯤꯛꯁ ꯁꯦꯃꯤꯁꯇ꯭ꯔꯅꯦ ꯂꯣꯏꯗꯧꯔꯦ ꯑꯩꯗꯤ ꯇꯝꯕ
ꯅꯪꯗꯤ ꯂꯣꯏꯗꯣꯔꯦꯅꯣꯀꯣ ꯑꯗꯨꯗꯤ
ꯎꯝ ꯀꯣꯂꯦꯖ ꯂꯣꯏꯔꯗꯤ ꯀꯩꯀꯩ ꯍꯣꯠꯅꯗꯣꯔꯤꯕ ꯌꯨꯝ ꯍꯥꯏꯗꯤ ꯃꯦꯔꯦꯖ ꯇꯧꯔꯗꯣꯏꯔꯥ ꯅꯠꯇ꯭ꯔꯒ ꯀꯩꯀꯩ ꯇꯧꯔꯒ ꯂꯩꯒꯗꯣꯏꯅꯣ
ꯑꯩꯅ ꯁꯨꯝ ꯈꯟꯕꯗ ꯑꯦꯛꯖꯥꯝ ꯑꯦꯛꯖꯥꯝ ꯅꯗꯤ ꯐꯪꯗ꯭ꯔꯦꯀꯣ ꯖꯤꯔꯥ ꯅꯥꯅ ꯈꯟꯕꯅꯦꯕ ꯑꯗꯨꯗꯣ ꯑ ꯍꯧꯖꯤꯛ ꯐꯧꯒꯤ ꯑꯣꯏꯅꯗꯤ ꯊꯥꯛ ꯀꯦꯅꯗꯤ ꯈꯜꯂꯤ ꯈꯪꯗꯦ ꯀꯃꯥꯏꯅ ꯇꯧꯗꯣꯏꯅꯣ
ꯑꯣ ꯐꯩꯌꯦ ꯐꯩꯌꯦ ꯑꯗꯨ ꯇꯧꯁꯜꯂꯣ ꯑꯗꯨꯒꯨꯝꯕꯗꯣ ꯀꯣ ꯀꯥꯟꯅꯕ ꯌꯥꯎꯁꯜꯂꯨꯀꯣ
ꯎꯝ ꯎꯝ ꯍꯣꯏ
ꯁꯤꯒꯤꯗꯤ ꯀꯩꯀꯩ ꯇꯧꯕꯤꯒꯦ
ꯑꯩ ꯉꯁꯤꯒꯤ ꯔꯪ ꯅꯨꯡ ꯈꯔ ꯁꯪꯉꯦ ꯌꯨꯝꯒꯤ ꯔꯪ ꯁꯪꯕ ꯈꯣꯠꯄ ꯑꯣ ꯍꯥꯏꯗꯤ ꯎꯝ ꯀꯟꯇ꯭ꯔꯣꯜ ꯇꯧꯕꯗꯣ ꯍꯜꯂꯣ ꯇꯥꯕ꯭ꯔꯣ
ꯄꯥꯏ
ꯐ꯭ꯂꯣꯠ ꯇꯧꯕꯗꯣ ꯑꯗꯨ ꯅꯨꯡ ꯈꯔ ꯆꯪꯉꯦ
ꯎꯝ
ꯑꯗꯨꯒ ꯌꯨꯝ ꯅꯨꯡ ꯈꯔ ꯁꯦꯝꯖꯤꯟꯗꯅ ꯈꯣꯠꯇꯅ ꯆꯥꯝꯊꯣꯛꯇꯅ ꯈꯣꯠꯇꯅ ꯇꯧꯔꯦ ꯑꯗꯨꯃꯥꯏꯅ ꯇꯧꯋꯤ ꯅꯪꯗꯤ ꯉꯁꯤ ꯅꯣꯡꯃꯒꯤ ꯀꯩꯀꯩ ꯊꯕꯛ ꯀꯃꯥꯏ ꯀꯃꯥꯏꯅ ꯇꯧꯕ꯭ꯔꯥ
ꯀꯩ ꯍꯥꯏꯅꯣ ꯇꯥꯗ꯭ꯔꯦ
ꯅꯪꯗꯤꯅꯦ
ꯎꯝ
ꯉꯁꯤ ꯅꯣꯡꯃꯒꯤ ꯀꯩ ꯀꯩ ꯇꯧꯒ꯭ꯔꯒꯦ
ꯀ꯭ꯂꯥꯁ ꯂꯩꯌꯦ ꯀ꯭ꯂꯥꯁ ꯂꯩꯔꯦ ꯑꯗꯨꯒꯤ ꯀ꯭ꯂꯥꯁ ꯂꯩꯕꯒꯤ ꯏꯔꯨ ꯃꯥꯏꯊꯖꯔꯦ ꯆꯥꯛ ꯏꯁꯤꯡ ꯆꯥꯔꯦ ꯑꯣ ꯆꯥꯛ ꯏꯁꯤꯡ ꯆꯔꯒ ꯀ꯭ꯂꯥꯁꯀꯤ ꯂꯣꯏꯁꯤꯜꯂꯦ ꯀꯂ꯭ꯁꯀꯤ ꯂꯣꯁꯟꯂꯒ ꯆꯥꯁ ꯄꯨꯡ ꯇꯔꯗꯒꯤ ꯍꯧꯋꯦꯕꯀꯣ ꯑꯗꯨ ꯅꯪꯅꯕ ꯀꯨꯝꯊꯔꯛꯑꯦ ꯗꯨꯒꯀꯣ ꯎꯝ ꯗꯨꯒ ꯀ꯭ꯂꯁ ꯌꯥꯎꯔꯣ ꯀ꯭ꯂꯁ ꯄꯨꯡ ꯑꯃꯗꯒꯤꯅ ꯀ꯭ꯂꯁ ꯄꯨꯡ ꯑꯍꯨꯝꯕꯣꯛ ꯇꯧꯋꯦ ꯀ꯭ꯂꯁ ꯌꯥꯎꯔꯦ ꯑꯩ ꯄꯨꯡ ꯃꯉꯥꯕꯣꯛꯀꯤꯅ ꯎꯝ ꯇꯧꯌꯦꯀꯣ ꯗꯌꯨꯇꯤ ꯂꯩꯑꯦ ꯗ꯭ꯌꯨꯇꯤꯗꯣ ꯂꯣꯏꯔ ꯂꯣꯏꯔꯒ ꯍꯜꯂꯛꯑꯦ ꯍꯦꯛ ꯍꯟꯂꯛꯄꯒ ꯆꯥꯛ ꯍꯥꯟ ꯆꯥꯊꯣꯛꯑꯦ ꯑꯗꯨꯅ ꯑꯗꯨ ꯆꯥꯎꯔꯒ ꯏꯔꯨ ꯃꯥꯏꯊꯖꯔꯦ ꯑꯗꯨꯒ ꯍꯧꯖꯤꯛ ꯍꯌꯦꯡ ꯀꯩꯅꯣ ꯂꯩꯌꯦꯅ ꯉꯥꯛꯇꯪ ꯂꯥꯏꯔꯤꯛ ꯄꯔꯝꯃꯒ ꯂꯣꯏꯔꯗꯤ
ꯑꯣ ꯑꯗꯨꯗꯤ ꯅꯪꯁꯦ ꯊꯕꯛ ꯈꯔ ꯆꯤꯟꯕ ꯃꯥꯜꯂꯤꯀꯣ
ꯆꯤꯟꯕꯖꯤ ꯌꯥꯝ ꯆꯤꯟꯕ
ꯎꯝ ꯌꯨꯝꯗꯒꯤꯗꯤ ꯆꯠꯇ꯭ꯔꯕꯣ ꯑꯗꯨꯗ ꯑꯗꯨꯝ ꯂꯩꯔꯕꯣ ꯅꯠꯇ꯭ꯔꯒ ꯁꯨꯇꯤ ꯐꯪꯗꯕ꯭ꯔꯣ
ꯌꯨꯝꯗꯣ ꯑꯥ ꯍꯟꯗꯛ ꯆꯠꯄ ꯐꯪꯗ꯭ꯔꯦ
ꯑꯣ ꯌꯨꯝꯗ ꯐꯦꯃꯤꯂꯤ ꯀꯌꯥ ꯂꯩꯒꯦ
ꯌꯨꯝꯗ ꯑꯩꯈꯣꯏ ꯃꯤ ꯃꯔꯤ ꯂꯩꯌꯦ ꯑꯈꯣꯏ ꯃꯥꯅꯦ ꯑꯈꯣꯏ ꯕꯥꯅꯦ ꯑꯩꯅꯦ ꯑꯗꯨꯒ ꯏꯅꯥꯎꯅꯨꯄꯤ ꯑꯃꯒ ꯎꯝ
ꯂꯩꯌꯦ ꯅꯣꯏ ꯍꯣꯁꯇꯦꯜꯗ ꯃꯤ ꯂꯩꯁꯟꯂꯦꯗꯅ
ꯍꯣꯁꯇꯦꯜ ꯂꯩꯕꯗꯣ ꯅꯨꯡꯉꯥꯏꯕ꯭ꯔꯣ ꯀꯃꯥꯏ ꯇꯧꯒꯦ
ꯍꯣꯁ ꯅꯣꯏ ꯃꯌꯥꯝ ꯂꯩꯃꯤꯟꯅꯕꯗꯣ
ꯑꯥ
ꯅꯨꯡꯉꯥꯏꯕ꯭ꯔꯣ ꯍꯥꯏꯕꯗꯤ ꯁꯨꯝ ꯃꯌꯥꯝ ꯂꯩꯃꯤꯟꯅꯕꯁꯤ ꯅꯨꯡꯉꯥꯏꯕ꯭ꯔꯥ ꯅꯠꯇ꯭ꯔꯒ ꯀꯃꯥꯏ ꯀꯃꯥꯏꯅ ꯇꯧꯒꯦ
ꯂꯩꯃꯤꯟꯅꯕ ꯅꯨꯡꯉꯥꯏꯌꯦ
ꯆꯥꯅꯕꯁꯨ ꯂꯩꯃꯤꯟꯅꯩ ꯆꯤꯡꯅꯗꯕꯤꯖꯨ ꯂꯩꯃꯤꯟꯅꯩ ꯑꯗꯨꯅ ꯇꯧꯅꯨꯗ ꯁꯥꯎꯅꯤꯡꯉꯀꯟꯗꯅ ꯁꯥꯎꯅꯤꯡꯅꯤ ꯑꯗꯨꯝ ꯁꯥꯎꯅꯔ ꯂꯩꯕꯗꯤ ꯌꯥꯗꯕ ꯅꯤꯅ ꯃꯤ ꯀꯧꯅꯅꯤ ꯑꯗꯨꯃꯥꯏꯅ ꯇꯧꯔꯒ ꯂꯩ ꯍꯣꯁꯇꯦꯜꯗꯒ ꯂꯩꯔꯛꯆꯂꯣ ꯎꯝ
ꯑꯩꯗꯤ ꯂꯩꯔꯛꯑꯦ ꯍꯣꯁꯇꯦꯜꯗꯗꯤ
ꯎꯝ ꯑꯗꯨ ꯀꯃꯥꯏꯅ ꯇꯧꯔꯒꯦ ꯍꯥꯢꯐꯦꯠ ꯋꯥꯔꯤ ꯃꯇꯦꯛ ꯑꯃ ꯂꯤꯔꯛꯎꯗꯅ
ꯍꯣꯁꯇꯦꯜꯗ ꯂꯩꯕ ꯍꯥꯏꯁꯦ
ꯎꯝ
ꯑ ꯌꯥꯝꯅ ꯋꯕꯥ ꯊꯕꯛꯅꯤꯗ
ꯅꯪꯁꯦ ꯌꯥꯝꯅ ꯋꯥꯔꯕ ꯃꯥꯜꯂꯦꯀꯣ
ꯎꯝ ꯍꯣꯁꯇꯦꯜ ꯂꯩꯥꯏꯕꯁꯨ ꯈꯔ ꯋꯥꯏꯑꯦꯕꯀꯣ ꯍꯥꯏꯕꯗꯤ ꯑꯩꯈꯣꯏꯒꯤ ꯌꯨꯝꯗ ꯂꯩꯕ ꯍꯣꯁꯇꯦꯜꯗ ꯂꯩꯕꯗꯨ ꯈꯔ ꯈꯦꯠꯅꯩꯗꯅ ꯌꯨꯝꯗꯗꯤ ꯀꯨꯁꯤꯗ ꯁꯨꯝ ꯇꯧꯔ ꯂꯩꯇ꯭ꯔꯣ ꯍꯜꯂꯣ
ꯇꯥꯏꯌꯦ
ꯌꯨꯝꯗꯗꯤ ꯁꯨꯝ ꯆꯥꯅꯤꯡꯕꯗ ꯆꯥ ꯊꯥꯅꯤꯡꯕꯗ ꯊꯛ ꯑꯗꯨꯝ ꯇꯧꯔ ꯂꯩ ꯍꯣꯁꯇꯦꯜꯗꯗꯤ ꯑꯗꯨ ꯌꯥꯗꯦꯗꯅ
ꯎꯝ
ꯃꯌꯥꯝꯒꯤ ꯔꯨꯜ ꯑꯃ ꯂꯩꯌꯦ ꯑꯗꯨꯒꯤ ꯃꯈꯥꯗ ꯑꯗꯨꯝ ꯂꯩꯕ ꯍꯥꯏꯇꯥꯔꯦ
ꯎꯝ
ꯅꯪꯁꯨ ꯄꯤꯛꯏꯀꯥꯟꯗꯒꯤ ꯑꯗꯨꯝ ꯍꯣꯁꯇꯦꯜ ꯂꯩꯔꯛꯑꯕꯣ
ꯎ ꯄꯤꯛꯄꯀꯥꯟꯗꯒꯤꯗꯤ ꯂꯩꯔꯛꯄꯗꯤ ꯑꯣꯏꯗꯦ ꯑꯗꯨ ꯈꯤꯇꯪ ꯆꯥꯎꯈꯠꯂꯛꯀꯥꯟꯗꯗꯤ ꯑꯀꯥꯟꯗ ꯍꯣꯏ ꯂꯩꯌꯦ ꯈꯔ ꯆꯧꯈꯠꯂꯛꯑꯒꯥꯟꯗꯗꯤ
ꯑꯣ ꯑꯝ ꯃꯃꯥ ꯕꯕꯥ ꯂꯣꯏ ꯂꯩꯔꯤꯕꯣ
ꯂꯩꯔꯤꯌꯦ
ꯑꯣ ꯑꯍꯥꯜ ꯌꯥꯝ
ꯍꯥꯥ
ꯌꯥꯝ ꯅꯍꯥ
ꯌꯥꯝꯅ ꯅꯍꯥ ꯑꯣꯢꯗ꯭ꯔꯦ ꯌꯥꯝ ꯑꯍꯟꯁꯨ ꯑꯣꯏꯗ꯭ꯔꯦ ꯑꯗꯨꯝ ꯆꯍꯤ ꯐꯣꯔꯇꯤ ꯐꯤꯐꯇꯤꯒꯤ ꯑꯗꯨꯃꯥꯏꯅ ꯇꯦꯁ ꯆꯠꯂꯦ ꯅꯣꯏꯒꯤꯗꯤ ꯀꯃꯥꯏ ꯀꯃꯥꯏ ꯇꯧꯔꯤꯒꯦ
ꯑꯩꯈꯣꯏꯗ ꯁꯨꯝ ꯃꯌꯥꯝꯅ ꯑꯍꯟ ꯑꯣꯏꯕꯗꯨ ꯑꯣꯏꯗ꯭ꯔꯦ ꯑꯗꯨꯝ ꯃꯔꯛ ꯑꯣꯏꯗ ꯂꯩꯔꯦ ꯆꯍꯤ ꯐꯣꯔꯇꯤ ꯐꯥꯏꯚ ꯐꯤꯐꯇꯤꯁ ꯐꯤꯐꯇꯤꯃꯨꯛ ꯔꯦꯟꯖꯇꯣ ꯌꯥꯝꯅ ꯑꯍꯟ ꯑꯣꯏꯕꯗꯤ ꯑꯣꯏꯗ꯭ꯔꯦꯕꯀꯣ
ꯍꯥꯥ
ꯌꯥꯝꯅ ꯑꯍꯟ ꯑꯣꯏꯕꯗꯤ ꯑꯣꯏꯗ꯭ꯔꯦꯕ
ꯑꯥ
ꯑꯗꯨꯝ ꯐꯣꯔꯇꯤ ꯐꯥꯏꯚ ꯐꯤꯞꯇꯤꯃꯨꯛꯀꯤ ꯔꯦꯟꯖꯇ ꯑꯗꯨꯝ ꯂꯩꯔꯦꯕ
ꯎꯝ ꯃꯥꯟꯅꯩꯌꯦ ꯃꯥꯟꯅꯔꯦ ꯑꯗꯨꯗꯤ
ꯎꯝ ꯃꯥꯅꯔꯦ ꯑꯗꯨꯗꯤ ꯌꯨꯝꯗꯗꯤ ꯍꯧꯖꯤꯛ ꯀꯅꯥ ꯀꯅꯥ ꯂꯩꯔꯤ
ꯏꯆꯦ ꯑꯃꯅꯦ ꯏꯕꯨꯡꯉꯣꯅꯦ ꯑꯗꯨꯒ ꯏꯅꯥꯎꯅꯨꯄꯤꯒ ꯑꯩꯈꯣꯏ ꯑꯍꯨꯝ ꯂꯩꯔꯤ
ꯑꯣ ꯌꯥꯝ ꯂꯞꯄꯝ ꯂꯥꯞꯄꯝꯗꯧ ꯃꯥꯜꯂꯦ ꯅꯪꯁꯦ
ꯎꯝ ꯂꯥꯛꯄꯗꯧ ꯃꯥꯜꯂꯦꯗꯤ
ꯌꯨꯝꯁꯦ ꯌꯦꯝ ꯌꯨꯝꯁꯦ ꯂꯩꯐꯝꯗꯨ ꯍꯥꯏꯕ
ꯍꯥ
ꯌꯨꯝꯗꯤ ꯌꯥꯝ ꯂꯥꯞꯄ ꯃꯥꯜꯂꯦꯕ
ꯎꯝ ꯈꯤꯇꯪꯗꯤ ꯂꯥꯞꯄꯦ ꯁꯤꯗꯥꯒꯤꯗꯤ
ꯑꯗꯨꯗꯤ ꯑꯗꯨ ꯇꯝꯕ ꯂꯣꯏꯔꯀꯥꯟꯗ ꯀꯩ ꯄ꯭ꯂꯥꯟ ꯂꯩꯔꯤꯒꯦ
ꯍꯧꯖꯤꯛꯐꯥꯎ ꯄ꯭ꯂꯥꯟꯗꯤ ꯂꯩꯇꯦ ꯌꯨꯝꯗ ꯀꯥ ꯚꯥꯔꯥ ꯂꯩꯔꯒꯥ ꯁꯨꯝ ꯄꯣꯊꯥꯒꯤꯅꯤ ꯑꯗꯨꯒ ꯍꯣꯁꯄꯤꯇꯥꯜꯗꯥ ꯊꯕꯛ ꯄꯨꯔꯒꯅꯥ ꯄꯨꯔꯦ ꯄꯨꯗ꯭ꯔꯥꯒꯗꯤ ꯌꯨꯝꯗ ꯄꯣꯊꯥꯈꯤꯅꯤ ꯑꯗꯨꯒ ꯎꯝ ꯌꯦꯡꯒꯦ ꯀꯃꯥꯏꯅ ꯇꯧꯕ ꯌꯥꯒꯦ ꯍꯥꯏꯕꯥ
ꯎꯝ
ꯑꯣ ꯌꯨꯝꯗꯤ ꯄꯥꯟꯗ꯭ꯔꯤꯀꯣ
ꯍꯥ
ꯌꯨꯝꯗꯤ ꯄꯥꯟꯗ꯭ꯔꯤꯕ ꯅꯠꯇ꯭ꯔꯣ
ꯌꯨꯝ ꯄꯥꯜꯂꯦ ꯑꯩ ꯏꯆꯥ ꯑꯃ ꯂꯩꯔꯦ
ꯅꯪ ꯅꯆꯥ
ꯀꯩ ꯍꯣꯠꯅꯔꯤꯒꯦ ꯍꯧꯖꯤꯛ ꯍꯧꯖꯤꯛ
ꯀꯩꯁꯨ ꯇꯧꯗꯦ ꯍꯧꯖꯤꯛ ꯍꯧꯖꯤꯛꯀꯤ ꯑꯣꯏꯅꯥꯗꯤ ꯃꯤꯔꯦꯝ ꯑꯣꯏꯔꯤ ꯍꯥꯏꯗ꯭ꯔꯗꯤ ꯈꯪꯗꯦꯕꯀꯣ
ꯑꯥ ꯑꯣ
ꯂꯩꯌꯦ ꯌꯨꯝꯗ ꯑꯗꯨꯝ
ꯊꯕꯛ ꯅꯨꯡꯕꯛ ꯑꯃꯇ ꯆꯠꯇꯕꯀꯣ
ꯍꯥ
ꯊꯕꯛ ꯀꯩꯀꯥ ꯑꯃꯇ ꯆꯠꯇꯕ ꯃꯥꯜꯂꯦ ꯑꯗꯨꯗꯤ
ꯍꯣꯏ ꯊꯕꯛꯁꯦ ꯀꯥ ꯍꯦꯟꯅ ꯆꯠꯇꯦꯕ ꯊꯕꯛ ꯇꯧꯗꯕꯅꯤꯅ ꯌꯨꯝꯗꯥ ꯈꯔꯥ ꯌꯨꯝꯗ ꯈꯔ ꯌꯨꯝꯗ ꯑꯗꯨꯝ ꯄꯥꯡꯂꯧ ꯂꯩꯔꯤ ꯍꯥꯏꯕꯥ ꯌꯥꯏ
ꯑꯣ
ꯐꯩꯌꯦ ꯐꯩꯌꯦ ꯑꯗꯨꯗꯤ ꯅꯔꯥꯏꯕꯛ ꯌꯥꯝ ꯐꯩꯅꯦꯀꯣ ꯑꯗꯨꯗꯤ
ꯀꯩꯅꯣ ꯍꯥꯏꯖꯦ
ꯅꯨꯄꯥ ꯑꯐꯕ ꯑꯃ ꯐꯪꯉꯦꯕꯀꯣ
ꯅꯨꯄꯥ ꯑꯐꯕꯥ ꯑꯃ ꯐꯪꯉꯦꯕ
ꯎꯝ
ꯔꯤꯒ꯭ꯔꯦꯛ ꯆꯥꯕꯗꯣ ꯈꯪꯕ꯭ꯔꯣ
ꯑꯥ ꯑꯗꯧ ꯍꯌꯦꯡꯒꯤꯗꯤ ꯀꯩꯀꯩ ꯄ꯭ꯂꯥꯟ ꯂꯩꯒꯦ
ꯊꯣꯏꯗꯣꯛꯄ ꯂꯩꯇꯦ ꯍꯌꯦꯡꯒꯤꯗꯤ ꯀ꯭ꯂꯥꯁ ꯆꯠꯄ ꯈꯛꯇ ꯗꯤꯌꯨꯇꯤ ꯆꯠꯄ ꯈꯛꯇ ꯑꯗꯨꯃꯥꯏ‌ ꯂꯩ ꯑꯇꯩꯗꯤ ꯂꯩꯇꯦ
ꯑꯣ ꯑꯉꯥꯡꯗꯤ ꯑꯉꯥꯡꯗꯤ ꯀ꯭ꯂꯥꯁ ꯀꯌꯥꯃꯨꯛ ꯀꯥꯔꯒꯦ
ꯀ꯭ꯂꯥꯁ ꯀꯥꯗ꯭ꯔꯤꯗ ꯌꯥꯝ ꯄꯤꯛꯏ
ꯎꯝ